ꯋꯥ
ꯇꯥꯔꯕꯣꯠ ꯇꯥꯔꯕꯣ
ꯇꯥꯔꯦ ꯇꯥꯔꯦ ꯇꯥꯔꯦ ꯑꯁꯤꯗꯤ ꯌꯥꯝ ꯇꯥꯟꯅꯩꯅꯦ
ꯇꯥꯕ꯭ꯔꯣ ꯉꯁꯤꯗꯤ ꯇꯥꯕ ꯈꯔ ꯐꯕ ꯃꯥꯜꯂꯦ ꯀꯔꯤ ꯀꯔꯤ ꯏꯟꯁꯥꯡ ꯆꯥꯒ꯭ꯔꯕ ꯀꯃꯥꯏ ꯀꯃꯥꯏ ꯇꯧꯔꯤꯕ ꯍꯧꯖꯤꯛꯀꯥꯟꯁꯤꯕꯣ
ꯅꯨꯡꯉꯥꯏꯔꯤ ꯏꯟꯖꯥꯡ ꯄꯣꯡꯍꯥꯏ ꯊꯣꯡꯕ ꯑꯃ ꯑꯗꯒꯤ ꯀꯔꯤ ꯀꯔꯤ ꯊꯥꯡꯖꯤꯡꯒ ꯀꯩꯅꯣꯒ ꯏꯀꯥꯏꯊꯕꯤꯒ ꯁꯤꯡꯖꯨ ꯑꯃ ꯁꯨꯔꯦ
ꯎꯝ
ꯗꯨꯒ ꯉꯥ ꯅ ꯄꯥꯄꯣꯔ ꯉꯥꯔꯣꯟ ꯅ ꯄꯥꯄꯣꯔ
ꯑꯗꯨꯗꯤ ꯏꯪꯈꯣꯜꯗ ꯄꯥꯟꯕꯃꯛꯇ ꯑꯣꯏꯗꯣꯏꯔꯣ ꯅꯠꯇ꯭ꯔꯒ ꯑꯔꯩꯕ ꯆꯥꯕ ꯑꯣꯏꯗꯣꯏꯔꯥ ꯅꯣꯏꯁꯤꯅ
ꯏꯪꯈꯣꯜꯗ ꯄꯥꯝꯕ ꯉꯥꯡꯇ ꯑꯣꯏꯗꯣꯏꯅꯦ
ꯑꯣ ꯍꯣꯏꯅꯦ ꯅꯣꯏꯒꯤ ꯍꯤꯡꯈꯣꯜ ꯃꯆꯦꯠ ꯑꯃ ꯂꯩꯕꯗꯣ ꯑꯩꯗꯤ ꯀꯥꯎꯕꯨ ꯀꯥꯎꯔꯦ ꯊꯥꯡꯖꯤꯡꯒꯗꯣ ꯅꯣꯏꯒꯤ ꯐꯥꯔꯝ ꯑꯃ ꯂꯩꯕꯗꯨꯗ ꯍꯦꯛꯏꯔꯣ ꯀꯃꯥꯏ ꯇꯧꯔꯤꯅꯣ
ꯎꯝ ꯎꯐꯥꯝ ꯀꯩꯅꯣꯗꯒꯤ ꯐꯥꯝꯗꯒꯤ ꯍꯦꯛꯏꯅꯦ ꯄꯥꯕꯅ ꯂꯧꯕꯛ ꯆꯠꯄꯗꯅꯦ ꯍꯦꯛ ꯂꯥꯛꯄ ꯈꯔꯈ꯭ꯔꯦ ꯌꯣꯟꯅꯕ ꯑꯗꯅꯦ ꯆꯥꯅꯕ ꯈꯔ ꯂꯧꯍꯧꯕ
ꯑꯣ ꯑꯣ ꯑꯣ ꯑꯣ ꯑꯗꯨꯃꯥꯏ ꯇꯧꯕ꯭ꯔꯥ ꯑꯗꯨꯗꯤ ꯌꯣꯟꯕ ꯀꯌꯥꯝ ꯀꯌꯥꯝ ꯍꯦꯛꯀꯦ ꯍꯦꯛꯄꯗꯤ ꯅꯣꯡꯃꯗ ꯅꯠꯇ꯭ꯔꯒꯅ ꯁꯨꯝ ꯆꯥꯅ ꯊꯛꯅꯕ ꯅꯨꯡꯇꯤꯒꯤ ꯈꯔ ꯈꯔ ꯆꯥꯖꯦꯅ ꯑꯃꯅꯤ ꯑꯃꯅꯤ ꯍꯦꯛꯂꯛꯄ ꯑꯗꯨꯒꯨꯝꯕ ꯑꯣꯏꯕ꯭ꯔꯕ
ꯅꯠꯇꯦ ꯑꯗꯨꯝ ꯈꯔ ꯎ ꯎꯝ ꯈꯔ ꯌꯣꯟꯕ ꯌꯥꯕꯒꯤ ꯆꯥꯡꯗ ꯍꯦꯛꯂꯛꯇꯣꯏꯅꯦꯕ ꯍꯥꯏꯗꯤ ꯌꯣꯟꯕ ꯌꯥꯕꯅ ꯑꯇ ꯄꯨꯂꯞ ꯍꯦꯛꯇꯣꯛꯄ ꯅꯠꯇꯕ ꯈꯔ ꯈꯔ
ꯑꯣ ꯑꯣ ꯑꯣ ꯍꯣꯏꯕꯗꯤ ꯅꯣꯡꯃꯒꯤ ꯈꯔ ꯈꯔ ꯌꯣꯟꯕ ꯌꯥꯕꯩ ꯆꯥꯡꯗ ꯍꯥꯏꯕꯗꯤ ꯅꯣꯡꯉꯥꯜꯂꯒꯁꯨ ꯅꯣꯡꯃ ꯑꯃ ꯂꯦꯜꯂꯒ ꯁꯨ ꯊꯝꯕ ꯌꯥꯕ ꯆꯥꯡꯗ ꯍꯦꯛꯄ ꯑꯣꯏꯗꯣꯏꯅꯦꯀꯣ ꯑꯗꯣꯏꯗꯤ
ꯎꯝ ꯍꯣꯏ ꯍꯣꯏ ꯑꯗꯨꯃꯥꯏ ꯑꯣꯏꯗꯣꯏꯕ
ꯗꯤ ꯅꯣꯏꯗꯤ ꯌꯥꯝ ꯅꯨꯡꯉꯥꯏꯔꯃꯒꯅꯤ ꯍꯥꯏꯕꯗꯤ ꯏꯟꯖꯥꯡ ꯅꯥꯄꯤꯁꯨ ꯍꯤꯡꯈꯣꯜꯗ ꯄꯟꯕꯃꯛꯇ ꯆꯥꯔꯦ ꯍꯥꯔ ꯇꯤꯜꯍꯥꯛ ꯍꯤꯗꯥꯛ ꯍꯥꯔ ꯀꯩꯀꯥ ꯑꯝꯇ ꯍꯥꯞꯇ꯭ꯔꯕꯅꯤꯅ ꯍꯛꯆꯥꯡ ꯐꯗꯣꯏꯅꯤ ꯅꯠꯇ꯭ꯔꯥ ꯑꯗꯨꯅ ꯑꯈꯣꯏ ꯁꯤꯗꯗꯤ ꯂꯣꯏꯔꯦ ꯂꯣꯏꯔꯦ ꯀꯥꯏꯗꯒꯤ ꯃꯅꯥ ꯃꯁꯤꯡ ꯑꯝꯇ ꯀꯩꯅ ꯇꯧꯕ ꯅꯠꯇ꯭ꯔꯦ ꯑꯝꯇꯥ ꯑꯔꯩꯕꯃꯛꯇ ꯆꯥꯔꯕꯅꯤꯅ ꯀꯣꯛ ꯃꯩꯒꯥ ꯈꯪꯕꯖꯠ ꯅꯠꯇꯔ꯭ꯦꯗꯥ ꯍꯛꯆꯥꯡꯁꯦ ꯐꯔꯤꯔ ꯐꯠꯇꯔꯤꯔꯥꯒ ꯑꯝꯇ ꯈꯪꯗ꯭ꯔꯦ ꯇꯧꯔꯤꯁꯦ ꯍꯧꯖꯤꯛꯀꯥꯟꯁꯦ ꯑꯈꯣꯏꯅ ꯑꯗꯨ ꯍꯥꯏꯔꯒ ꯑꯩ ꯅꯣꯡꯃ ꯐꯥꯗꯣꯛꯁꯨ ꯀꯣꯏꯔꯛꯀꯦ ꯑꯩꯒꯤ ꯏꯟꯖꯥꯡ ꯅꯥꯄꯤ ꯈꯔ ꯊꯝꯕꯤꯔꯝꯃꯣ ꯍꯥ
ꯀꯣꯏꯔꯣ ꯀꯣꯏꯔꯛꯑꯣ ꯊꯥꯅꯝꯒꯦ ꯂꯥꯛꯇ ꯂꯥꯛꯑꯣ ꯍꯥꯏꯔꯤꯝꯅꯦ
ꯑ ꯑꯩꯗꯤ ꯍꯦꯛꯇ ꯊꯧꯗꯤꯅꯤꯕꯨ ꯑꯦꯟꯖꯥꯡ ꯅꯥꯄꯤ ꯍꯥꯞꯄꯤꯌꯣ ꯑꯗꯨ ꯇꯧꯕꯤꯌꯣꯅ
ꯎꯝ ꯎꯝ ꯎꯝ ꯂꯥꯛꯇ ꯂꯥꯛꯑꯣ ꯑꯩ ꯍꯦꯛꯑꯒ ꯊꯅꯝꯒꯦ ꯀꯩꯗꯧꯔꯒꯦ ꯅꯪꯅ ꯑꯄꯥꯝꯕꯒꯩ ꯑꯈꯣꯢ ꯍꯤꯡꯒꯣꯟꯗ ꯄꯟꯕꯒꯩ
ꯎꯝ ꯍꯣꯏ ꯍꯣꯏ ꯑꯗꯨꯃꯥꯏꯅ ꯀꯩꯅꯣ ꯏꯃꯥꯟꯅꯕꯤ ꯂꯩꯌꯦꯅ ꯈꯔꯒ
ꯀꯤꯃꯗꯣꯔꯣ ꯀꯅꯒꯅꯣ ꯅꯪ ꯋꯥꯔꯤ ꯁꯥꯏꯗꯣ ꯍꯥ ꯎꯝ ꯅꯠꯇꯦ ꯇꯣꯏꯅꯦ ꯏꯕꯨ ꯅꯍꯥꯟꯒꯤꯗꯣ ꯑꯗꯨꯗꯨꯅꯦꯕ ꯅꯍꯥꯟꯗꯤ ꯑꯩꯟ ꯍꯥꯏꯕꯥ ꯋꯥꯔꯤ ꯁꯥꯕꯤꯗꯣ ꯑꯩ ꯍꯣꯔꯦꯟ ꯀꯣꯟꯅ ꯍꯥꯏꯔꯒꯦ ꯑꯩ ꯍꯣꯔꯦꯟ ꯉꯥꯏꯍꯛ ꯂꯩ ꯍꯥꯏꯒꯦꯕ
ꯈꯪꯗꯦꯗ ꯍꯧꯖꯤꯛꯀꯥꯟꯗꯦꯗꯣ ꯎꯝ ꯎꯝ ꯁꯧꯒꯤ ꯀꯥꯡꯍꯧꯅꯗꯤ ꯈꯔ ꯍꯦꯟꯕ ꯃꯥꯜꯂꯤ ꯍꯥꯎꯕꯁꯦ ꯆꯥꯕꯁꯤꯗ ꯅꯠꯇ꯭ꯔꯥ ꯀꯥꯂꯦꯟ ꯑꯣꯏꯔꯛ
ꯎꯝ ꯎꯝ ꯍꯣꯏ ꯀꯥꯂꯦꯟ ꯑꯣꯟꯂꯛꯄꯒꯤ ꯑꯗꯨꯅ ꯃꯍꯤ ꯀꯩꯀꯥ ꯌꯥꯎꯔꯒ ꯁꯥꯕꯅ
ꯗꯤ ꯐꯕ ꯃꯥꯜꯂꯤ ꯑꯗꯣ ꯈꯪꯗꯦꯅꯦ ꯁꯧ ꯁꯧꯒꯤꯁꯤꯁꯨ ꯀꯌꯥ ꯏꯄꯥꯟ ꯄꯥꯟꯅꯗ꯭ꯔꯕ ꯀꯩꯗꯩꯅꯣ ꯈꯪꯗꯦ ꯅꯣꯏꯒꯤꯗꯤ ꯁꯧꯒꯤꯒ ꯍꯧꯔꯤꯕꯣ ꯀꯃꯥꯏꯅ ꯇꯧꯔꯤꯒꯦ
ꯍꯣꯏ ꯑꯗꯨꯝ ꯌꯣꯟ ꯈꯔꯒꯔꯁꯨ ꯌꯣꯜꯂꯦ ꯑꯍꯧꯕꯗꯣ ꯒꯥꯛ ꯒꯥꯛ ꯑꯗꯨꯒ ꯆꯥꯕꯁꯨ ꯆꯥꯔꯦ
ꯎꯝ ꯑꯗꯨꯗꯤ ꯐꯔꯦꯅꯦ ꯅꯣꯏꯒꯤꯗꯤ ꯍꯤꯟꯒꯣꯜ ꯃꯆꯥ ꯂꯩꯕꯗꯨꯗ ꯊꯥꯁꯨ ꯊꯥꯕ ꯌꯣꯟꯕꯁꯨ ꯌꯣꯟꯕ ꯆꯥꯁꯨ ꯆꯥꯕ ꯍꯥꯏꯕꯗꯤ ꯉꯥꯆꯦꯠ ꯊꯨꯝꯆꯦꯠ ꯄꯨꯕ ꯌꯥꯔꯦꯗꯅ ꯑꯗꯨꯗꯨꯅ ꯅꯨꯡꯇꯤꯒꯤ ꯈꯔ ꯈꯔ ꯌꯣꯟ ꯈꯣꯠꯇꯧꯔꯒ ꯏꯟꯖꯥꯡ ꯃꯅꯥ ꯃꯁꯤꯡꯁꯤꯡꯗꯣ ꯃꯥꯅꯦ ꯑꯩꯈꯣꯏꯒꯤꯗꯤ ꯀꯥꯏꯗꯒꯤ ꯍꯤꯡꯒꯣꯟ ꯃꯆꯦꯠꯑꯃꯇꯁꯤꯗ ꯂꯩꯇ꯭ꯔꯕꯅꯤꯅ ꯂꯣꯏꯔꯦ ꯂꯣꯏꯔꯦ ꯂꯩꯕꯗ ꯂꯩꯕꯗ ꯄꯩꯁꯥꯒ ꯄꯨꯊꯥꯡ ꯉꯝꯗ꯭ꯔꯦ ꯗꯨꯅꯤ ꯇꯧꯔꯤꯖꯦ ꯆꯥꯅꯕ ꯍꯣꯠꯅꯕꯗꯅ ꯍꯦꯟꯅ
ꯏꯟꯖꯥꯡ ꯊꯤꯕꯗꯅ ꯍꯦꯟꯅ ꯋꯥꯔꯦꯕ
ꯍꯣꯏ ꯍꯣꯏ ꯏꯟꯖꯥꯡ ꯊꯤꯕꯗꯅ ꯍꯦꯟꯅ ꯋꯥꯔꯦ ꯑꯋꯥꯕ ꯑꯃ ꯑꯣꯏꯔꯕꯅꯦ ꯏꯟꯖꯥꯡ ꯅꯥꯄꯤꯒꯤ ꯌꯦꯡꯕꯗꯥꯗ ꯑꯗꯨ ꯍꯥꯏꯔꯒ ꯍꯧꯖꯤꯛꯁꯦ ꯀꯩꯀꯥꯁꯤꯁꯨ ꯄꯣꯠ ꯆꯩꯁꯤꯡꯖꯤꯖꯨ ꯀꯨꯏꯅ ꯊꯝꯕ ꯌꯥꯅꯕ ꯍꯤꯗꯥꯛ ꯂꯥꯡ ꯗꯛ ꯁꯤꯖꯤꯟꯅꯔꯕ ꯃꯥꯟꯂꯦꯕꯥ ꯑꯌꯥꯝꯕꯅ
ꯎꯝ
ꯑꯗꯨꯗꯨꯅ ꯑꯋꯥꯕ ꯑꯃ ꯑꯣꯏꯔꯦ ꯏꯟꯖꯥꯡ ꯅꯥꯄꯤꯒꯤ ꯃꯇꯥꯡꯁꯦ ꯍꯧꯖꯤꯛꯇꯤ ꯆꯥꯒ ꯊꯛꯀꯗꯧꯕꯗꯨꯁꯨ ꯀꯤꯁꯜꯂꯛꯑꯦꯕ ꯃꯍꯤꯛ ꯃꯇꯥꯡ ꯑꯗꯨ ꯆꯪꯗꯅꯕ ꯑꯗꯥ ꯆꯪꯗꯅꯕꯅ ꯃꯣꯏꯅ ꯍꯤꯗꯥꯛ ꯂꯥꯡꯊꯛ ꯃꯌꯥꯝ ꯑꯃ ꯁꯤꯖꯤꯟꯅꯕꯁꯤꯅ ꯑꯗꯨꯅꯔꯁꯨ ꯈꯪꯗꯦ ꯍꯧꯖꯤꯛꯀꯥꯟꯁꯦ ꯂꯥꯏꯅꯥꯁꯨ ꯖꯥꯠ ꯖꯥꯠ ꯌꯥꯝ ꯅꯥꯔꯕ꯭ꯔꯥ ꯈꯪꯗꯦꯅꯦ ꯃꯈꯟ ꯃꯈꯟ ꯆꯤꯟꯖꯥꯛꯁꯤꯅ ꯑꯣꯏꯗꯣꯏꯔꯥ ꯀꯃꯥꯏꯅ ꯇꯧꯗꯣꯏꯅꯣ ꯈꯪꯗ꯭ꯔꯦ ꯅꯠꯇ꯭ꯔꯒꯅ ꯑ ꯑꯏꯤꯡ ꯑꯁꯥ ꯍꯣꯡꯉꯛꯄ ꯀꯥꯏꯔꯛꯄꯁꯤꯅ ꯑꯣꯏꯗꯣꯏꯔꯥ ꯇꯤ ꯈꯦꯠꯅꯔꯛꯑꯦꯗꯅ ꯊꯥꯏꯅꯉꯩꯏ ꯑꯩꯈꯣꯏꯅ ꯀꯩꯅꯣ ꯇꯧꯔꯝꯕ ꯃꯇꯝꯗꯨꯒ ꯍꯧꯖꯤꯛ ꯗꯤ ꯑꯗꯨꯅ ꯑꯣꯏꯔꯛ ꯄꯔꯥ ꯈꯪꯗꯦ ꯑꯅꯥꯕ ꯃꯌꯥꯝꯖꯤꯡꯖꯦ
ꯍꯣꯏ ꯀꯩꯅꯣꯗ ꯏꯟꯖꯥꯡ ꯅꯥꯄꯤꯗꯅꯦ ꯃꯅꯥ ꯃꯁꯤꯡ ꯍꯥꯞꯄꯤꯁꯦ ꯑꯣꯏꯔꯛ ꯇꯣꯏꯅꯦꯕ ꯍꯥꯏꯕꯗꯤ ꯃꯔꯣꯏ ꯃꯄꯥꯡꯃꯛꯇ ꯂꯩꯕꯗ ꯑꯣꯏꯔꯣ ꯍꯥꯏꯗꯤ ꯃꯔꯛ ꯀꯩꯅꯣꯗꯣ ꯍꯥꯏꯗꯤ ꯍꯤꯗꯥꯛꯇꯣ ꯍꯥꯞꯄꯕꯅꯤꯅ ꯅꯣꯡ ꯍꯥꯏꯗꯤ ꯅꯣꯡꯉꯥꯟꯕꯒ ꯑꯗꯨꯝ ꯕ꯭ꯔ ꯄꯠꯂꯦꯗꯅ ꯑꯗꯨ ꯍꯤꯗꯥꯛꯇꯨ ꯍꯥꯞꯆꯜꯂꯕꯅꯤꯅ ꯀꯨꯏꯅꯁꯨ ꯊꯝꯕ ꯌꯥꯗ꯭ꯔꯦ ꯑꯗꯨꯅ ꯍꯛꯆꯥꯡ ꯑꯃꯁꯨ ꯁꯣꯛꯍꯜꯂꯦ ꯑꯗꯨꯅꯦꯕ ꯍꯧꯖꯤꯛꯀꯤ ꯍꯥꯏꯗꯤ ꯍꯥꯏꯗꯤ ꯍꯧꯖꯤꯛꯀꯥꯟꯗ ꯑꯗꯨꯝ ꯂꯥꯏꯅꯥ ꯃꯈꯜ ꯃꯈꯜ ꯐꯅꯌꯥꯝ ꯊꯣꯛꯔꯛꯏꯁꯦ ꯑꯗꯨꯗꯨꯅ ꯑꯣꯏꯗꯣꯏꯅꯦꯕ ꯍꯣꯏ ꯑꯩ ꯉꯁꯥꯏ ꯀꯥꯏꯔꯦꯗꯅ ꯑꯗꯨꯗꯨꯅꯁꯨ ꯍꯛꯆꯥꯡꯗꯨꯁꯨ ꯐꯠꯍꯟꯗ꯭ꯔꯦ ꯄ꯭ꯂꯁ ꯍꯧꯖꯤꯛꯀꯤ ꯃꯅꯥ ꯃꯁꯤꯡ ꯑꯗꯒꯤꯁꯨꯨ ꯐꯠꯇꯕ ꯑꯣꯏꯔꯛ ꯇꯣꯏꯅꯦꯕ ꯍꯥꯏꯗꯤ ꯍꯤꯗꯥꯛ ꯄꯨꯔꯥꯆꯝꯕꯗꯨꯗꯒꯤ
ꯎꯝ ꯑꯗꯨ ꯑꯗꯨꯅꯁꯨ ꯑꯣꯏꯕ ꯌꯥꯏꯌꯦ ꯅꯍꯥꯟꯋꯥꯏ ꯑꯩꯈꯣꯏꯅ ꯄꯤꯛꯏꯀꯥꯟꯗ ꯑꯣꯏꯔꯝꯕ ꯍꯥꯏꯕꯗꯤ ꯃꯩꯇꯩꯒꯤ ꯑꯣꯏꯕ ꯐꯧꯗ ꯉꯥꯏꯔꯁꯨ ꯐꯧꯗꯇ ꯍꯥꯏꯔꯁꯨ ꯌꯦꯡꯉꯣ ꯅꯍꯥꯟꯋꯥꯏ ꯊꯥꯅꯔꯝꯕ ꯇꯥꯎꯊꯕꯤ ꯅꯣꯔꯤꯟ ꯀꯩꯀꯥ ꯑꯗꯨꯒꯨꯝꯕꯗꯣ ꯑꯝꯇ ꯎꯈꯤꯗ꯭ꯔꯦꯕ ꯍꯨꯖꯤꯛꯇꯤ ꯍꯥꯏꯕ꯭ꯔꯤꯠꯅꯤ ꯑꯗꯨꯅꯤꯅ ꯂꯣꯏꯅ ꯇꯧꯈ꯭ꯔꯦꯕ ꯍꯧꯖꯤꯛꯀꯥꯟꯁꯦ ꯑꯗꯨꯅ ꯍꯥꯏꯕ꯭ꯔꯤꯠ ꯍꯥꯏꯕꯁꯤꯁꯨ ꯌꯦꯡꯉꯣ ꯀꯦꯃꯤꯀꯦꯜ ꯁꯤꯖꯤꯟꯅꯔꯒ ꯈꯣꯠꯂꯒ ꯑꯗꯨ ꯑꯗꯥ ꯇꯧꯗꯅ ꯃꯣꯏꯒꯤ ꯐꯧ ꯑꯗꯨꯒ ꯑꯗꯨꯒ ꯌꯥꯟꯕꯤꯅꯤ ꯈꯣꯠꯄꯤꯅꯤꯅ ꯃꯌꯥꯝ ꯑꯃ ꯇꯧꯔꯒ ꯇꯧꯗꯣꯏꯅꯤ ꯅꯠꯇ꯭ꯔꯥ
ꯎꯝ ꯎꯝ ꯎꯝ ꯍꯣꯏ
ꯑꯗꯨꯗꯨꯅꯔ ꯈꯪꯗ꯭ꯔꯦꯗ ꯂꯥꯏꯅꯥꯁꯦ ꯖꯥꯠ ꯖꯥꯠ ꯑꯣꯏꯔꯦ ꯍꯧꯖꯤꯛꯀꯥꯟꯗꯤ ꯀꯔꯤ ꯀꯔꯤ ꯍꯥꯏꯕꯗꯤ ꯌꯦꯡꯊꯣꯛꯇꯕꯒꯤ ꯑꯩꯈꯣꯏꯁꯨ ꯈꯪꯗꯕꯗꯤ ꯑꯣꯏꯔꯝꯒꯅꯤꯕ ꯏꯁꯥꯗ ꯀꯔꯤ ꯅꯥꯔꯤ ꯀꯔꯤ ꯇꯧꯔꯤ ꯍꯥꯏ ꯍꯨꯖꯤꯛ ꯌꯦꯡꯉꯨ ꯇꯥꯔꯗꯤ ꯅꯪ ꯑꯗꯨ ꯂꯩꯔꯦ ꯑꯗꯨ ꯂꯩ ꯑꯗꯣ ꯇꯧꯔꯛꯇꯣꯏ ꯑꯣꯏꯔꯝꯒꯅꯤ ꯑꯩꯈꯣꯏꯁꯤꯁꯨ
ꯎꯝ ꯃꯈꯟ ꯃꯈꯟꯒꯤ ꯂꯥꯏꯅꯥꯅꯦꯕ ꯑꯣꯏꯔꯛꯇꯣꯏꯁꯦ ꯍꯥꯏꯗꯤ ꯀꯩꯅꯣꯁꯤꯅ ꯆꯥꯔꯤꯕ ꯆꯤꯟꯖꯥꯛ ꯍꯩꯃꯥ
ꯍꯧꯖꯤꯛꯇꯗꯤ ꯒ꯭ꯌꯥꯟꯒ ꯇꯥꯕꯖꯥꯠ ꯅꯠꯇ꯭ꯔꯦ ꯇꯧꯔꯤꯁꯦ ꯃꯇꯝꯁꯦ
ꯎꯝ
ꯑꯗꯨ ꯍꯥꯏꯔꯒ ꯎꯝ ꯑꯥ ꯅꯣꯏꯒꯤ ꯐꯥꯝ ꯑꯃ ꯂꯩꯕꯗꯣ ꯀꯔꯤ ꯀꯔꯤ ꯍꯦꯟꯅ ꯊꯥꯔꯤꯒꯦ ꯑꯗꯨꯕꯣ
ꯑꯇꯣꯞꯄꯗꯤ ꯄꯥꯛꯅ ꯊꯥꯗ꯭ꯔꯦ ꯂꯐꯨ ꯀꯩꯀꯥ ꯈꯔ ꯊꯥꯏ ꯑꯗꯥꯒꯤ ꯈꯥꯃꯦꯟ ꯀꯩ ꯀ ꯑꯗꯨ ꯃꯉꯥꯏꯔꯦ ꯑꯇꯣꯞꯄꯗꯤ ꯉꯥꯅ ꯅꯝꯅ ꯐꯥꯝ ꯇꯧꯔꯦꯕ ꯍꯥꯏꯗꯤ ꯉꯥ ꯐꯥꯝ ꯑꯣꯏꯅ ꯂꯩꯔꯦꯕ ꯑꯇꯣꯞꯄ ꯃꯅꯥ ꯃꯁꯤꯡ ꯍꯣꯏ ꯍꯋꯥꯏ ꯀꯩꯅꯣ ꯀꯩꯀꯥ ꯈꯔ ꯊꯥꯔꯒꯁꯨ ꯌꯥꯝ ꯀꯥ ꯍꯦꯟꯅ ꯍꯦꯕꯤꯗ ꯊꯥꯕꯗꯨꯗꯤ ꯑꯣꯏꯗꯦꯕ ꯍꯥꯏꯗꯤ ꯉꯥꯗ ꯃꯄꯨꯡ ꯑꯣꯏꯅ ꯍꯣꯠꯅꯕꯗꯣ ꯑꯗꯨꯃꯥꯏꯅ ꯇꯧꯋꯦꯕ
ꯍꯣꯏ ꯍꯣꯏ ꯉꯥꯗ ꯃꯄꯨꯡ ꯑꯣꯏꯅ ꯍꯣꯠꯅꯕ ꯑꯣꯏꯔꯕꯅꯤꯅ ꯎ ꯐꯔꯦ ꯉꯥꯗꯨꯁꯨ ꯉꯥꯗꯣ ꯍꯥꯏꯕꯗꯤ ꯃꯆꯤꯟꯖꯥꯛꯀꯨꯝꯕ ꯂꯩꯗꯅ ꯍꯧꯖꯤꯛꯀꯥꯟꯒꯤ ꯌꯥꯝꯅ ꯑꯝꯃ ꯃꯣꯏ ꯉꯥ ꯁꯥ ꯉꯥꯗꯁꯨ ꯁꯨ ꯑꯣꯏꯔꯁꯨ ꯆꯥꯎꯈꯠꯅꯕꯅꯤ ꯈꯣꯠꯀꯠꯅꯕꯅꯤꯅ ꯌꯥꯝ ꯇꯧꯕꯗꯣ ꯑꯗꯨꯒꯨꯝꯕꯒ ꯁꯤꯖꯤꯟꯅꯄꯣꯠꯅ ꯅꯠꯇ꯭ꯔꯒ ꯀꯃꯥꯏꯅ ꯇꯧꯔꯤꯒꯦ ꯁꯖꯤꯛꯀꯨꯝꯕꯒ ꯑꯣꯏꯅ ꯊꯥꯕ ꯑꯣꯏꯗꯣꯏꯔꯣ ꯅꯣꯏꯒꯤꯗꯤ
ꯎꯝ ꯑꯥ ꯑꯩꯈꯣꯏꯒꯤꯁꯦ ꯍꯥꯟꯅ ꯏꯁꯄꯣꯟꯗꯒꯤ ꯑꯣꯏꯅ ꯍꯧꯗꯣꯏꯅꯦꯕꯀꯣ ꯍꯥꯏꯗꯤ ꯉꯥ ꯃꯆꯥ ꯃꯆꯥ ꯃꯤꯉꯣꯟꯗꯒꯤꯩ ꯂꯧꯕꯗꯣ ꯑꯗꯨ ꯍꯥꯏꯗꯤ ꯄꯨꯡꯀꯛ ꯆꯥꯎꯔꯄꯗꯒꯤ ꯂꯧꯕ ꯅꯠꯇꯕꯤꯗꯤ ꯑꯁꯄꯣꯟ ꯃꯆꯥ ꯄꯤꯛꯇ꯭ꯔꯨ ꯀꯩꯅꯣꯗꯒꯤ ꯑꯣꯟꯕ ꯍꯣꯗ ꯉꯥꯏꯔꯤꯕꯗꯣ ꯑꯗꯒꯤ ꯂꯧꯗꯣꯏꯅꯦꯕ ꯑꯗꯨꯗꯒꯤ ꯂꯧꯔꯅꯤꯅ ꯍꯥꯏꯗꯤ ꯃꯣꯏꯒꯤꯁꯨ ꯃꯣꯏꯗꯤ ꯑꯆꯧꯕꯅꯤꯅ ꯁꯖꯤꯛ ꯆꯥꯕ ꯃꯆꯥꯅꯤꯅ ꯁꯖꯤꯛ ꯆꯥꯕ ꯉꯝꯗꯦꯗꯅ ꯑꯗꯨꯅ ꯃꯣꯏꯒꯤ ꯃꯆꯤꯟꯖꯥꯛꯇꯣ ꯑꯣꯏꯅ ꯊꯥꯕꯤꯕ ꯑꯗꯨꯒ ꯈꯔ ꯆꯥꯎꯔꯛꯑꯀꯥꯟꯗꯗꯤ ꯑꯩꯈꯣꯏꯅ ꯁꯖꯤꯛ ꯀꯩꯀꯥ ꯑꯣꯏꯅ ꯍꯨꯟꯗꯣꯏꯅꯦꯕ ꯑꯗꯨꯃꯥꯏꯅ ꯑꯣꯏꯅ ꯇꯧꯋꯦꯕ ꯑꯩꯈꯣꯏꯒꯤꯁꯦ
ꯑꯣ ꯑꯗꯣ ꯑꯗꯨꯅ ꯐꯩꯅꯦ ꯀꯣ ꯍꯧꯖꯤꯛꯇꯗꯤ ꯁꯥ ꯉꯥꯗ ꯑꯣꯏꯔꯁꯨ ꯃꯆꯤꯟꯖꯥꯛ ꯑꯣꯏꯅ ꯇꯣꯈꯥꯏꯔꯕ ꯃꯥꯜꯂꯦꯕ ꯃꯣꯏꯒꯤ ꯃꯆꯤꯟꯖꯥꯛ ꯍꯥꯏꯕꯗꯤ ꯃꯇꯝꯁꯤꯅ ꯑ ꯁ ꯁꯖꯤꯛ ꯀꯩꯀꯥ ꯂꯩꯇꯕꯩꯔꯥ ꯈꯪꯗꯦ ꯃꯣꯏꯒꯤ ꯃꯆꯤꯟꯖꯥꯛ ꯑꯣꯏꯅ ꯑꯃ ꯊꯣꯛꯑ ꯃꯥꯜꯂꯦ ꯑꯗꯨ ꯗꯗꯤ ꯌꯦꯡꯉꯨ ꯃꯤ ꯌꯥꯝꯈꯠꯂꯛꯄ ꯈ ꯑꯃꯇ ꯉꯥꯏꯔꯦꯗꯅ ꯂꯝꯗꯤ ꯄꯥꯛꯊꯣꯛ ꯆꯥꯎꯊꯣꯔꯛꯄ ꯑꯝꯇ ꯂꯩꯇ꯭ꯔꯦ ꯑꯗꯨꯗꯨꯅꯔꯥ ꯈꯪꯗꯦ ꯃꯆꯤꯟꯖꯥꯛ ꯑꯣꯏꯅ ꯁꯦꯝꯅꯔꯛꯑꯦꯕ ꯍꯧꯖꯤꯛꯀꯥꯟꯗꯤ
ꯎꯝ ꯍꯣꯏ ꯍꯣꯏꯖꯤ ꯍꯥꯟꯅꯗꯤ ꯂꯝꯄꯥꯛ ꯀꯩꯀꯥ ꯐꯅꯅꯕ ꯃꯔꯥꯡ ꯀꯥꯏ ꯂꯩꯔꯝꯃꯤꯗꯅ ꯑꯗꯣ ꯍꯧꯖꯤꯛꯀꯥꯟꯅ ꯑꯃꯨꯛ ꯍꯥꯏꯗꯤ ꯄꯥꯛ ꯀꯩꯀꯥ ꯀꯩꯅꯣ ꯇꯧꯔꯦ ꯍꯥꯏꯗꯤ ꯃꯤꯗꯣ ꯌꯥꯝꯈꯠꯂꯛꯄꯒꯤ ꯃꯇꯨꯡꯏꯟꯅ ꯂꯝꯄꯥꯛ ꯀꯤꯡꯃꯨꯠ
ꯍꯣꯏ ꯍꯣꯏ ꯑꯥ ꯂꯧꯕꯨꯛ ꯂꯝꯍꯥꯡꯗꯣ ꯀꯌꯥ ꯂꯩꯔꯛꯇ꯭ꯔꯦꯕꯀꯣ ꯎꯝ ꯃꯥꯅꯤ ꯑꯗꯨꯗꯨꯅꯁꯨ ꯑꯣꯏꯗꯣꯏꯅꯤꯗ ꯎꯝ ꯍꯣꯏ ꯑꯗꯨꯃꯥꯏꯅ ꯑꯣꯏꯗꯧ ꯃꯥꯜꯂꯦ ꯑꯗꯣ ꯍꯧꯖꯤꯛꯇꯤ ꯅꯣꯏꯒꯤ ꯂꯐꯨ ꯀꯩꯀꯥ ꯈꯥꯃꯦꯟ ꯀꯩꯀꯥ ꯍꯧꯋꯦ ꯍꯥꯏꯕꯗꯨꯗꯤ ꯂꯕꯨꯨꯛꯇ ꯀꯩꯗ ꯍꯧꯕꯅꯤꯅ ꯑꯗꯨꯝ ꯂꯐꯨꯗꯤ ꯑꯌꯥꯝꯕꯅ ꯍꯥꯔꯁꯨ ꯍꯥꯞꯅꯗꯦ ꯅꯠꯇ꯭ꯔꯥ ꯀꯩꯝꯇ ꯍꯥꯞꯅꯗꯕ ꯅꯠꯇ꯭ꯔꯣ ꯑꯌꯥꯝꯕꯅꯗꯤ ꯍꯥꯞꯁꯨ ꯍꯥꯞꯅꯗꯦꯀꯣ ꯍꯥꯟ
ꯎꯝ ꯎꯝ ꯍꯣꯏ ꯍꯥꯞꯅꯗꯦ ꯀꯩꯅꯣꯒ ꯂꯐꯨꯒꯨꯝꯕꯗꯤ ꯍꯥꯔꯗꯤ ꯍꯥꯞ ꯇꯦ ꯑꯗꯨꯅ ꯍꯥꯏꯗꯤ ꯃꯁꯥꯒꯤ ꯑꯣꯏꯅ ꯍꯧꯖꯔꯛꯄꯗꯣ ꯑꯗꯨ ꯈꯛꯇꯅꯦꯕ ꯑꯩꯈꯣꯏꯅ ꯑꯍꯦꯟꯕ ꯍꯥꯏꯗꯤ ꯍꯤꯗꯥꯛꯗ ꯀꯥꯞꯄ ꯈꯣꯠꯄ ꯑꯗꯨ ꯇꯧꯗꯦꯕ ꯑꯗꯣ ꯍꯥꯏꯗꯤ ꯃꯣꯏ ꯃꯄꯨꯡ ꯐꯥꯔꯒ ꯎꯝ ꯀꯩꯅꯣ ꯐꯥꯔꯀꯥꯟꯗ ꯍꯥꯏꯗꯤ ꯃꯨꯟꯖꯟꯂꯛꯑꯦ ꯀꯥꯟꯗ ꯑꯩꯈꯣꯏꯅ ꯍꯦꯛ ꯇꯣꯏꯅꯦꯕ
ꯎꯝ ꯑꯗꯣ ꯈꯔ ꯑꯃꯁꯨ ꯑꯝ ꯑꯝ ꯍꯣꯏ ꯍꯣꯏ ꯍꯥꯏꯌꯨ ꯍꯥꯏꯌꯣ
ꯎꯝ ꯑꯗꯨꯏꯗꯤ ꯃꯤ ꯈꯔ ꯑꯃꯗꯤ ꯑꯗꯨꯝ ꯍꯥꯏꯗꯤ ꯁꯥꯏꯟꯀꯥꯟꯗ ꯍꯦꯛꯇꯠꯂꯒ ꯍꯤꯗꯥꯛ ꯍꯥꯞꯄꯒ ꯑꯣꯝꯁꯤꯟ ꯈꯣꯠꯆꯤꯟꯕ ꯂꯩꯗꯅ ꯑꯗꯨꯗꯤ ꯇꯧꯗꯦꯕ ꯍꯥꯏꯕꯗꯤ ꯉꯁꯥꯏꯗꯤ ꯐ꯭ꯔꯦꯁꯇꯨꯃꯛꯇꯅꯦꯕ ꯑꯩꯈꯣꯏꯅ ꯇꯧꯔꯤꯁꯦ ꯀꯥꯞꯁꯤꯜꯂꯒ ꯃꯄꯨꯡ ꯐꯥꯍꯟꯕꯤ ꯑꯗꯒꯤ ꯊꯨꯅ ꯃꯨꯟꯖꯟꯍꯟꯕꯤ ꯃꯁꯛ ꯐꯖꯍꯟꯕꯤꯗꯣ ꯑꯗꯨꯗꯤ ꯇꯧꯗꯦꯕ ꯑꯗ ꯐꯔ꯭ꯦꯁ ꯑꯗꯨꯝ ꯗꯥꯏꯔꯦꯛ ꯃꯥ ꯀꯦꯠ ꯌꯧꯍꯟꯗꯣꯏꯅꯦꯕ
ꯎꯝ ꯍꯣꯏ ꯃꯤ ꯈꯔꯁꯨ ꯂꯩꯌꯦ ꯍꯤꯗꯥꯛ ꯇꯧꯔꯒ ꯑꯣꯝꯕꯤ ꯈꯣꯠꯄꯤ ꯃꯣꯏꯒꯤ ꯀꯔꯤ ꯀꯔꯤ ꯊꯨꯅ ꯃꯨꯟꯖꯟꯅꯕ ꯍꯥꯏꯕ꯭ꯔꯥ ꯀꯩꯅꯣ ꯑꯗꯨꯃꯥꯏꯅ ꯇꯧꯕꯤ ꯈꯔꯁꯨ ꯁꯤꯖꯤꯟꯅꯕ ꯃꯥꯜꯂꯦꯕ ꯑꯗꯨꯒꯨꯝꯕꯗꯣ ꯑꯗꯨ ꯇꯧꯗꯕꯗꯣ ꯐꯩꯌꯦ ꯑꯗꯨꯅ ꯍꯦꯟꯅ ꯌꯥꯝ ꯐꯩꯌꯦ ꯑꯗꯨꯗꯤ ꯑꯩ ꯃꯊꯪ ꯂꯥꯛꯄ ꯂꯐꯣꯏꯁꯨ ꯀꯩꯁꯨ ꯄꯨꯔꯒꯦꯀꯣ ꯏꯟꯖꯥꯡ ꯃꯅꯥ ꯃꯁꯤꯡꯗꯒꯤ ꯀꯩꯗꯒꯤ ꯈꯔ ꯊꯝꯕꯤꯔꯝꯃꯣ ꯅꯪ
ꯍꯣꯏ ꯍꯤ ꯍꯤ ꯍꯤ
ꯎꯝ ꯎꯝ ꯍꯣꯏ ꯍꯣꯏ ꯎꯝ ꯈꯪꯗ꯭ꯔꯦꯗ ꯍꯧꯖꯤꯛꯀꯥꯟꯁꯤꯗ ꯇꯧꯔꯤꯁꯦ ꯑꯗꯨꯅ ꯑꯩꯗꯤ ꯂꯥꯛꯄꯗ ꯍꯦꯛꯇ ꯍꯣꯜꯂꯗꯕꯅꯤ ꯑꯔꯩꯕꯒꯩ
ꯍꯣꯟꯂꯣ ꯍꯣꯟꯂꯣ ꯗꯤꯝꯄꯔ
ꯎꯝ ꯎꯝ ꯑꯗꯨꯅ ꯐꯔꯅꯤ ꯗꯤꯝꯄꯔꯔ ꯖꯦꯁꯤꯕꯤꯔ ꯀꯩꯅꯣ ꯑꯃ ꯍꯦꯛꯇ ꯄꯨꯔ ꯊꯧꯙꯥꯔꯒꯥ ꯑꯣꯏꯅ ꯂꯥꯛꯑꯒꯦ ꯑꯔꯩꯕ ꯍꯞꯀꯠꯂꯒꯥ ꯆꯠꯈꯔꯒꯦ
ꯍꯣ ꯍꯣꯏ ꯖꯦꯁꯤꯄꯤ ꯄꯨꯔꯣ ꯅꯪꯅ ꯃꯃꯥꯡꯗ ꯇꯣꯡꯉꯣ ꯃꯃꯥꯡꯒꯤ ꯊꯥꯡꯀꯠꯄꯤꯗꯨꯗꯨꯒ ꯃꯅꯤꯡꯒꯤ ꯈꯣꯠꯐꯝꯗꯨꯗꯅ ꯄꯣꯠ ꯆꯩꯗꯣ ꯍꯥꯞꯅꯕ
ꯇꯧꯔꯒꯦ ꯑꯩ ꯍꯣꯏ ꯑꯗꯨꯗꯤ ꯑꯩ ꯁꯣꯝꯗ ꯃꯤ ꯂꯥꯛꯏꯌꯦ ꯑꯝꯇ ꯊꯝꯈꯤꯒꯦꯀꯣ
ꯑꯧ ꯑꯧ ꯍꯣꯏ ꯍꯣꯏ